ꯍꯜꯂꯣ ꯇꯥꯕ꯭ꯔꯣ
ꯍ ꯍꯣꯏ ꯇꯥ ꯇꯥꯏ
ꯑꯍ
ꯑꯁ ꯋꯥꯔꯤ ꯅꯨꯡꯉꯥꯏꯔꯤꯉꯩꯁꯤꯗꯀꯣ
ꯎꯝ
ꯀꯩꯗꯧꯔꯤꯅꯣ
ꯑꯩꯁ ꯑꯗꯨꯝ ꯂꯩ ꯀꯩꯁꯨ
ꯑꯗꯨꯝ ꯂꯩꯌꯦ ꯁꯤ ꯌꯥꯝ ꯅꯨꯡꯉꯥꯏꯀꯣ
ꯎꯝ ꯅꯨꯡꯉꯥꯏꯕ ꯇꯥꯏ ꯅꯨꯡꯉꯥꯏꯕ ꯃꯥꯜꯂꯦ ꯅꯨꯡꯃ ꯍꯥꯏꯕꯇꯥ
ꯑ ꯅꯨꯡꯉꯥꯏ ꯅꯨꯡꯉꯥꯏ ꯅꯨꯡꯉꯥꯏꯅ ꯂꯩꯒꯗꯕꯅꯤ ꯅꯣꯏ ꯋꯥꯋꯥꯛꯀꯤꯡ ꯑꯗꯨꯝ ꯆꯠꯄ꯭ꯔꯣ
ꯋꯥꯇꯤꯡ ꯄꯥꯥꯛꯁꯇꯦꯗ ꯑꯗꯨꯝ ꯍꯣꯏ ꯆꯅꯤꯗꯤ
ꯋꯥꯋꯀꯤꯡ ꯆꯠꯂꯨꯍꯦ ꯊꯕꯛꯁꯨ ꯁꯨꯕ ꯅꯠꯇꯦ ꯏ ꯀꯩꯒꯤꯅꯣ ꯑꯌꯨꯛ ꯉꯟꯇꯥꯗꯤ ꯀꯥꯏꯊꯣꯛꯄ ꯌꯥꯏꯅꯤ ꯅꯪ ꯊꯕꯛ ꯍꯥꯏꯗꯤ ꯊꯕꯛ ꯍꯨꯃꯥꯡ ꯇꯥꯕꯒꯤ ꯊꯕꯛ ꯁꯨꯗ꯭ꯔꯦ ꯑꯗꯒꯤ ꯊꯕꯛ ꯑꯔꯨꯝꯕ ꯀꯩꯀꯩ ꯆꯠꯇ꯭ꯔꯦ ꯌꯨꯝꯗꯒꯤ ꯄꯥꯛ ꯊꯣꯛꯇ꯭ꯔꯦ ꯑꯗꯨ ꯑꯣꯏꯔꯗꯤ ꯅꯁꯥꯗꯣ ꯀꯩꯅꯣ ꯇꯧꯔꯅꯤ ꯍꯌꯦꯡꯋꯥꯏ ꯑꯍꯟ ꯍꯦꯛ ꯑꯣꯏ ꯑꯣꯏꯁꯜꯂꯀꯥꯟꯗ ꯆꯤꯂꯤꯒꯤ ꯀꯩꯅꯣꯗꯣ ꯑꯗꯨ ꯂꯩꯅꯤ ꯑꯣ ꯋꯥꯋꯥꯛꯀꯤꯡ ꯋꯥꯋꯥꯛꯀꯤꯡ ꯂꯣꯝꯁꯨ ꯆꯠꯂꯣꯍꯦ ꯍꯨꯃꯥꯡ ꯈꯔ ꯊꯣꯛꯍꯜꯂꯣ
ꯍꯣꯏ ꯑꯁ
ꯀꯩꯒꯤ ꯅꯪꯗꯕꯅ
ꯅꯪꯗꯤ ꯅꯪꯉꯦ ꯑꯗꯨꯕꯨ ꯁꯥꯕꯒꯤꯗꯣ ꯆꯠꯄ ꯇꯟꯕ
ꯅꯣꯏ ꯅꯣꯏ ꯑꯗꯨ ꯑꯣꯏꯔꯁꯨ ꯅꯣꯏ ꯁꯥꯏꯒ ꯑꯗꯨꯝ ꯆꯠꯂꯅ
ꯏꯁꯥꯏ ꯎꯝ ꯑꯁꯨ ꯃꯥꯁꯨ ꯈꯪꯂꯦ ꯆꯠꯄ ꯇꯟꯕꯅꯦ ꯑꯗꯨꯝ ꯐꯃꯨꯡꯗ ꯂꯩꯅꯤꯡꯕꯅꯦ ꯃꯥꯗꯣ ꯍꯣꯏ ꯊꯕꯛ ꯆꯠꯂꯦ ꯃꯥꯗꯤ ꯑꯗꯨꯝ ꯋꯥꯕꯒꯤꯀꯣ ꯂꯥꯛꯑꯔꯗꯤ ꯑꯗꯨꯝ ꯐꯃꯨꯡꯗ ꯑꯗꯨꯝ ꯂꯩ
ꯎꯝ
ꯍꯧꯖꯤꯛꯀꯥꯟ ꯃꯁꯛ ꯐꯥꯎ ꯌꯦꯡꯕ ꯌꯥꯗ꯭ꯔꯦ ꯍꯛ ꯍꯛ ꯍꯛ ꯅꯣꯡ ꯁꯥꯕ ꯑꯣꯔ ꯍꯤ ꯍꯤ ꯍꯤ ꯅꯣꯡ ꯆꯥꯕꯒꯤꯀꯣ ꯃꯃꯥꯢ ꯒ ꯅꯣꯏꯔꯦ ꯑꯩꯅ ꯂꯣꯏ ꯔꯦ.. ꯃꯃꯥꯏꯒ ꯑꯗꯨꯃꯥꯏ ꯍꯣꯏ ꯑꯩ ꯐꯖꯩ ꯍꯥꯏꯕ ꯈꯪꯉꯦ ꯑꯩꯗꯤ ꯑꯗꯨꯃꯥꯏ ꯍꯨ ꯍꯨ ꯍꯛ ꯍꯛ
ꯑꯥ ꯐꯖꯩ ꯍꯥꯏꯕ ꯈꯜ ꯎꯍꯨꯝ ꯎꯍꯨꯝ ꯎꯍꯨꯝ ꯐꯩꯗ ꯌꯥꯝꯅ ꯌꯥꯝ ꯅꯨꯡꯁꯤ ꯅꯨꯡꯁꯤ ꯆꯥꯟꯅꯅ ꯑꯗꯨꯝ ꯂꯩꯌꯨꯀꯣ꯫
ꯍꯣꯏ ꯍꯣꯏ꯫
ꯌꯥꯝ ꯅꯨꯡꯁꯤ ꯆꯥꯟꯅꯅ ꯍꯣꯏ ꯏꯁꯣꯔꯗ ꯄꯨꯔꯝꯃꯗꯝꯅꯦ ꯗꯤ ꯅꯨꯡꯁꯤꯕꯒꯤ ꯄꯥꯡꯒꯟꯗꯣ ꯍꯦꯟꯅ ꯍꯦꯟꯅ ꯅꯨꯡꯁꯤꯕꯒꯤ ꯊꯧꯅꯥ ꯍꯥꯏꯒꯗꯕ ꯄꯥꯡꯒꯟꯗꯣ ꯗꯨꯝ ꯍꯦꯟꯅ ꯍꯦꯟꯅ ꯄꯤꯕꯤꯌꯣꯅ ꯗꯨꯝ ꯈꯨꯔꯨꯝꯒꯗꯝꯅꯦ ꯍꯥꯏꯗꯤ ꯍꯧꯖꯤꯛ ꯍꯧꯖꯤꯛ ꯀꯥꯟꯁꯦ ꯗꯨꯝ ꯂꯩꯃꯤꯟꯅꯔꯒ ꯅꯨꯄꯥꯅꯁꯨ ꯅꯨꯄꯤ ꯃꯧ ꯑꯇꯣꯞꯄ ꯀꯣꯏꯕ ꯑꯣꯠꯄ ꯅꯨꯄꯤꯅꯁꯨ ꯅꯨꯄꯥ ꯑꯇꯣꯞꯄ ꯀꯣꯏꯕ ꯍꯣꯢ ꯌꯥꯝ ꯂꯩꯕꯗꯣ ꯑꯗꯣ ꯑꯗꯨꯃꯥꯏ ꯑꯗꯨꯃꯥꯏꯅ ꯑꯣꯏꯗꯅꯕꯀꯣ ꯅꯨꯡꯁꯤꯕꯒꯤ ꯀꯩ ꯍꯥꯏꯁꯦ ꯑꯥꯥ ꯊꯧꯔꯤ ꯌꯦꯠ ꯀꯗꯣ ꯑꯗꯨ ꯗꯨꯝ ꯀꯟꯅ ꯌꯦꯠꯁꯤꯟꯅꯕ ꯁꯤ ꯅꯨꯡꯁꯤꯕꯒꯤ ꯁꯛ ꯊꯧꯅꯥ ꯄꯤꯕꯤꯌꯨ ꯍꯦꯟꯅ ꯍꯦꯟꯅ ꯑꯗꯣ ꯂꯥꯏ ꯂꯥꯏ ꯏꯁꯣꯔꯗꯤ ꯈꯨꯔꯨꯝꯒꯗꯕꯤꯌꯦ
ꯍꯣꯏ ꯅꯪꯖꯨ ꯈꯨꯔꯨꯝꯕꯤꯌꯣ ꯑꯩꯉꯣꯟꯗꯒꯤꯗꯃꯛ
ꯍꯣꯏ ꯍꯣꯏ ꯈꯨꯔꯨꯝꯕꯤꯒꯦ ꯈꯨꯔꯨꯝꯕꯤꯒꯦ ꯍꯣꯔꯦꯟ ꯍꯣ ꯍꯣꯔꯦꯟ ꯍꯣꯔꯦꯟ ꯈꯨꯔꯨꯝꯕꯤꯒꯦꯀꯣ ꯑꯩꯈꯣꯏ ꯑꯩꯈꯣꯏ ꯏꯆꯟ ꯈꯣꯏ ꯏꯆꯟ ꯑꯥꯗ ꯂꯩꯕꯁꯦ ꯃꯥꯏ ꯅꯨꯄꯥꯒ ꯍꯦꯟꯅ ꯍꯦꯟꯅ ꯅꯨꯡꯁꯤꯕꯒꯤ ꯄꯥꯡꯒꯟ ꯄꯤꯕꯤꯌꯨ ꯍꯣꯂꯨ ꯅꯨꯡꯁꯤꯌꯦ ꯈꯣꯠꯂꯦ ꯈꯣꯔꯝꯕꯤꯒꯦꯕ
ꯎꯝ꯫
ꯗꯨꯃꯥꯏ ꯈꯨꯔꯨꯝꯒꯗꯕꯅꯦ
ꯍꯣꯏꯅꯦ ꯆꯨꯝꯃꯦ
ꯑꯩꯁꯨ ꯃꯔꯛ ꯃꯔꯛꯇ ꯑꯗꯨꯃꯥꯏꯅ ꯈꯨꯔꯨꯝ ꯑꯗꯨꯃꯥꯏꯅ ꯈꯨꯔꯨꯝꯃꯤꯅꯤ
ꯍꯣꯢꯑꯦ
ꯍꯣꯏ ꯅꯨ ꯅꯨꯄꯤꯒ ꯅꯨꯡꯁꯤꯅꯕꯗꯣ ꯁꯦꯅ ꯍꯦꯟꯅ ꯅꯨꯡꯁꯤꯅꯕ ꯇꯧꯕꯤ ꯇꯧꯕꯤꯌꯨ ꯁꯦꯟꯕꯤꯌꯨ ꯈꯣꯠꯂꯨ ꯈꯨꯔꯨꯝꯕꯅꯦꯕ꯫
ꯍꯣꯏꯅꯦ ꯍꯣꯏ ꯄꯥꯝꯔꯗꯤ ꯅꯨꯡꯁꯤꯔꯗꯤ ꯑꯗꯨꯝ ꯇꯧꯕ ꯎꯝ ꯃꯊꯧ ꯇꯥꯏ꯫ ꯄꯨꯟꯁꯤ ꯆꯨꯞꯄꯒꯦ ꯑ ꯂꯩꯕ ꯂꯩꯕꯒꯤ ꯂꯩꯔꯝꯒꯅꯤꯅꯀꯣ
ꯃꯥꯅꯦ ꯃꯤꯑꯣꯏꯕꯒꯤ ꯃꯤꯑꯣꯏꯕꯒꯤ ꯄꯨꯟꯁ ꯄꯨꯟꯁꯤꯗꯤꯀꯣ ꯀꯩꯅꯣ ꯇꯧꯋꯦꯕ ꯈꯨꯗꯛꯇ ꯅꯣ ꯅꯨꯡꯁꯤꯗꯒꯗꯤꯀꯣ ꯌꯥ ꯌꯥꯝꯅ ꯅꯨꯡꯁꯤ ꯅꯨꯡꯁꯤꯅꯔꯝꯕꯗꯣ ꯈꯨꯗꯛꯇ ꯑꯗꯨꯝ ꯃꯔꯤ ꯖꯨ ꯑꯗꯨꯝ
ꯍꯣꯏꯅꯦ ꯑꯗꯨꯅꯦ
ꯎꯝ ꯑꯗꯨꯅꯦ ꯅꯨꯡꯁꯤ ꯆꯥꯟꯅꯅ ꯑꯃꯅ ꯑꯃꯕꯨ ꯂꯨ ꯅꯥ ꯂꯨꯅ ꯇꯧꯕꯤꯌꯨ
ꯇꯤ ꯑꯗꯨꯝ ꯐꯩ ꯑꯩꯒꯤ ꯅꯨꯄꯥꯗꯤꯀꯣ ꯁꯥꯎꯕꯁꯨ ꯑꯩꯅ ꯍꯥꯏꯗ꯭ꯔꯗꯤ ꯑꯗꯨꯝ ꯂꯩꯅꯤ ꯃꯥꯗꯤ ꯃꯤꯗꯤ ꯌꯥꯝ
ꯑꯗꯨꯝ ꯑꯗꯨꯝ ꯐꯔꯝꯒꯅꯤꯗ ꯅꯣꯏ ꯅꯣꯏ ꯅꯨꯄꯥꯅꯤ ꯃꯁꯛꯇꯨ ꯃꯨꯟꯅꯁꯨ ꯈꯪꯗꯦ
ꯍꯣꯏ ꯑ ꯃꯥꯒꯤꯦ ꯍꯣꯏ ꯃꯤ ꯍꯥꯏꯕꯗꯤ ꯃꯤ ꯃꯤ ꯒꯤ ꯑꯃ ꯑꯃꯗꯤ ꯂꯩꯕ ꯇꯥꯏꯗꯅꯀꯣ ꯑꯗꯣ ꯃꯥꯅ ꯑꯗꯨꯝ ꯑꯩꯅ ꯍꯥꯏꯗ꯭ꯔꯗꯤ ꯑꯩꯅ ꯁꯥꯎꯗ꯭ꯔꯗꯤ ꯑꯗꯨꯝ ꯃꯤꯗꯣ ꯌꯥꯝ ꯐꯩꯌꯦ ꯑꯩꯅ ꯅꯨꯄꯤ ꯑꯣꯏꯕꯒꯤ ꯀꯔꯤ ꯀꯔꯤ ꯑꯗꯨꯝ ꯍꯥꯏꯅꯤꯡꯕ ꯄꯣꯛꯄꯅꯤꯅꯀꯣ ꯑꯗꯨꯝ ꯍꯥꯏꯕꯒꯤꯦ
ꯎꯝ
ꯇꯧꯋꯦ ꯍꯥꯏꯕꯅꯤꯗ ꯀꯩꯁꯨ ꯇꯧꯗꯦ ꯃꯥꯗꯤ ꯃꯤꯉꯣꯟꯗꯁꯨ ꯋꯥ ꯑꯗꯨꯝ ꯀꯟꯕ ꯑꯗꯨ ꯍꯥꯏꯕꯗꯣ ꯄꯪꯍꯥꯏ ꯍꯥꯏꯥꯏ ꯂꯩꯦꯕ
ꯑꯗꯨꯅ ꯐꯕꯅꯤꯅ ꯑꯣ ꯍꯥꯏꯔꯀꯥꯟꯗꯃꯥꯟꯅꯕꯤ ꯃꯤ ꯑꯩꯈꯣꯏ ꯁ꯭ꯋꯥꯏꯗ ꯂꯩꯕꯗꯣ ꯑꯗꯨꯅ ꯀꯩꯅꯣ ꯇꯧꯋꯦ ꯃꯥ ꯈꯨꯟꯗꯣ ꯅꯤꯡꯁꯤꯡꯂꯛꯛꯇ꯭ꯔꯦ ꯍꯥꯏꯌꯦ ꯊꯔꯣꯏ ꯈꯨꯟ ꯊꯔꯣꯏ ꯈꯨꯟꯕ ꯆꯥꯅꯤꯡꯏ
ꯑꯣ
ꯀꯥꯞꯄꯤ ꯇꯧꯕ ꯌꯥꯏ
ꯑꯣ
ꯅꯤꯡꯁꯤꯡꯉꯛꯄ ꯍꯥꯏꯖꯥꯠꯅꯤꯗ ꯃꯃꯥꯡꯗ ꯅꯣꯏ ꯈꯨꯟꯕ ꯆꯠꯄ ꯈꯣꯠꯄ ꯑꯗꯨ ꯃꯌꯥꯝꯗꯣ ꯅꯤꯡꯁꯤꯡꯉꯛꯄꯖꯠꯅꯤꯗ
ꯑꯣ
ꯂꯩꯁꯥꯕꯤꯐꯔ ꯀꯒꯣ ꯃꯩꯈꯟ ꯂꯩꯁꯥꯕꯤꯐꯔ ꯈꯨꯣꯏꯗ ꯅꯤꯡꯁꯤꯡꯉꯛꯄꯖꯥꯠꯅꯤꯅ ꯑꯩꯅ ꯀꯩꯒꯤꯅꯣ ꯀꯞꯄꯤꯔꯛꯔꯦ ꯀꯞꯀꯦ ꯇꯧꯋꯦ ꯍꯥꯏꯦ
ꯑꯣ
ꯍꯥꯏꯗꯤ ꯍꯧꯖꯤꯛꯀꯤ ꯃꯇꯝꯁꯤꯅ ꯌꯨꯝꯁꯨ ꯆꯠꯄ ꯌꯥꯗ꯭ꯔꯦꯗꯣ ꯑꯗꯨꯒꯤꯅꯦ ꯃꯄꯨꯅꯤꯡꯁꯦ ꯅꯨꯡꯁꯤ ꯅꯨꯡꯁꯤꯔꯛꯄꯖꯥꯠꯅꯤꯅ
ꯑꯣꯞ
ꯅꯅꯨꯡꯗꯤ ꯅꯨꯡꯁꯤ ꯅꯅꯨꯡꯗꯤ ꯅꯨꯡꯁꯤꯕꯅꯦ ꯍꯥꯏꯗꯣ ꯅꯨꯄꯤꯗꯣ ꯂꯁꯥꯅ ꯂꯩꯔꯤꯉꯩꯗꯩ ꯏꯕꯥꯅꯤ ꯆꯥ ꯍꯦꯛ ꯊꯝꯃꯤ ꯂꯩꯦ
ꯑꯣ
ꯆꯥ ꯊꯛꯃꯤꯟꯅꯩꯌꯦ ꯌꯥꯝ ꯅꯨꯡꯁꯤꯕ ꯍꯥꯏꯇꯥꯔꯦ
ꯎꯝ
ꯈꯨꯟꯗ ꯆꯠꯂꯒꯗꯤ ꯊꯔꯣꯏ ꯈꯨꯜꯂꯒ ꯑꯝꯇ ꯆꯥꯃꯤꯟꯅꯁꯦ ꯈꯣꯠꯁꯦ ꯐꯖꯅ ꯍꯥꯏꯅꯈ꯭ꯔꯦ ꯃꯊꯪ ꯆꯍꯤꯗꯤ ꯉꯥꯁꯨ ꯐꯥꯔꯒꯀꯣ ꯆꯥꯅꯕ ꯍꯥꯏ ꯍꯥꯏꯈ꯭ꯔꯦ ꯐꯖꯅ ꯁꯦꯝ ꯁꯥꯥꯈ꯭ꯔꯦ ꯃꯊꯪ ꯆꯍꯤꯒꯤ
ꯎꯝ ꯅꯨꯡꯉꯥꯏ ꯑꯩꯈꯣꯏꯁꯨ ꯑꯗꯨꯝ ꯆꯠꯁꯤꯀꯣ ꯆꯠꯁꯤꯀꯣ ꯍꯥꯏꯔꯗꯤ ꯃꯇꯝꯅ ꯑꯦꯔꯤ ꯍꯥꯏꯥꯏꯆꯦꯔꯥ
ꯌꯥ ꯌꯥꯗꯅꯦꯀꯣ ꯃꯥꯃꯥꯏ ꯃꯇꯝꯁꯦ ꯍꯦꯛꯇ ꯇꯣꯉꯥꯟ ꯇꯣꯉꯥꯟꯕꯒꯤꯗꯕ ꯊꯕꯛ ꯂꯩꯅꯕꯅꯤꯅ ꯑꯃꯅ ꯑꯃꯅ ꯁꯪꯉꯁꯨ ꯑꯃꯅ ꯁꯪꯗꯕ ꯑꯃꯅ ꯁꯪꯉꯁꯨ ꯑꯃꯅ ꯁꯪꯗꯕ ꯑꯗꯨꯝ ꯑꯗꯨꯃꯥꯏꯅ ꯇꯧꯋꯦꯕ
ꯑꯁ ꯅꯨꯡꯁꯤꯗ ꯑꯗꯨꯝ
ꯍꯣꯏ ꯊꯥꯏꯅꯒꯤ ꯊꯥꯏꯅ ꯍꯧꯈꯤꯕ ꯃꯇꯝꯁꯤꯡꯗꯣ ꯑꯩꯈꯣꯏꯅ ꯆꯥꯃꯤꯟꯅꯔꯝꯕ ꯇꯧꯕꯃꯤꯟꯅꯔꯝꯕ ꯃꯌꯥꯝꯗꯣ ꯈꯜꯂꯨꯔꯒ ꯅꯨꯡꯁꯤꯔꯛꯈꯤꯅꯤ ꯋꯥꯠꯂꯤ ꯑꯗꯨꯝ ꯅꯨꯡꯁꯤꯔꯛꯀꯅꯤ
ꯌꯥꯕꯅ ꯁꯦ ꯏꯈꯪ ꯈꯪꯗꯅ ꯃꯤꯠꯇ ꯄꯤ ꯇꯥꯕꯗꯣ ꯈꯪꯂꯔꯣꯏ
ꯃꯥꯅꯦ ꯃꯥꯅꯦ ꯑꯗꯨ ꯑꯗꯨ ꯑꯣꯏꯔꯒꯁꯨ ꯌꯥꯝ ꯊꯣꯏꯗꯧꯅꯥ ꯈꯜꯂꯨꯒꯅꯗ ꯍꯥꯏꯗꯤ ꯄꯨꯛꯅꯤꯡ ꯅꯨꯡꯁꯤꯔꯒ ꯑꯩꯈꯣꯏ ꯀꯔꯤ ꯍꯥꯏꯁꯤꯔ ꯑꯩꯈꯣꯏ ꯏꯁꯥ ꯁꯣꯛꯅꯕꯅꯦꯕꯀꯣ ꯑꯗꯨꯕꯨ ꯑꯗꯨꯒꯨꯝꯕ ꯑꯗꯨ ꯕ ꯅꯤꯡꯁꯤꯡꯉꯛꯑꯗꯤ ꯅꯣꯏ ꯅꯃꯥꯟꯅꯕꯤ ꯈ ꯃꯔꯨꯞ ꯃꯄꯥꯡꯁꯤꯡꯗ ꯐꯣꯟ ꯍꯦꯛꯇ ꯇꯧꯁꯜꯂꯣ ꯑꯗꯨꯃꯥꯏꯅ ꯇꯧꯢ ꯅꯤꯡꯁꯤꯡꯉꯦ ꯑꯩ ꯅꯨꯡꯁꯤ ꯈꯣꯠꯂꯦ ꯋꯥꯔꯤ ꯇꯧꯔꯒ ꯅꯣꯛꯑꯒ ꯀꯣ ꯍꯔꯥꯎ ꯍꯔꯥꯎꯅ ꯋꯥꯔꯤ ꯇꯧꯊꯣꯛꯒꯗꯕꯅꯤ ꯑꯗꯣ ꯊꯟꯇ ꯇꯨꯝꯃꯤꯟꯅ ꯑꯁ ꯑꯗꯨꯃꯥꯏꯅ ꯇꯧꯔꯝꯕꯅꯤ ꯑꯁ ꯑꯗꯨꯒꯤ ꯃꯇꯝꯗꯣ ꯍꯜꯂꯛꯑꯔꯣꯏꯗꯀꯣ ꯅꯪ ꯅꯊꯟꯗ ꯄꯨꯛꯅꯤꯡ ꯅꯨꯡꯁꯤꯔꯒ ꯄꯤ ꯇꯥꯕꯗꯣ ꯑꯗꯨꯃꯥꯏꯅ ꯇꯧꯒꯅꯣꯕ ꯅꯃꯥꯟꯅꯕꯅ ꯃꯔꯨꯞ ꯃꯄꯥꯡꯗ ꯐꯣꯟ ꯇꯧꯁꯤꯜꯂꯒ ꯋꯥꯔꯤ ꯂꯤꯔꯒꯣ ꯅꯨꯡꯉꯥꯏ ꯅꯨꯡꯉꯥꯏ ꯋꯥꯔꯤ ꯂꯤꯔꯥ ꯅꯣꯛꯀꯗꯕ
ꯑ ꯑꯁ ꯑꯩꯅ ꯑꯁ ꯈꯨꯟ ꯃꯥꯟꯅꯔꯗꯤ ꯌꯥꯝ ꯅꯨꯡꯉꯥꯏꯒꯗꯧꯕ ꯅꯠꯇ꯭ꯔꯒ ꯎ ꯊꯥꯞꯂꯗꯤ ꯀꯣ
ꯑꯩꯁ ꯑꯗꯨ ꯑꯗꯨꯗ ꯈꯜꯂꯨꯅꯨꯗ ꯑꯗꯨꯏ ꯐꯣꯟ ꯃꯇꯝꯅꯤꯅꯤꯅꯀꯣ- ꯐꯣꯟꯗ ꯋꯥꯔꯤ ꯍꯦꯛꯇ ꯁꯥꯟꯅꯔ ꯂꯣꯏꯔꯦ ꯀꯩꯅꯣ ꯍ ꯏꯛꯇꯣ ꯍꯒꯅꯤ ꯑꯗꯨꯅꯤ ꯅꯨꯄꯤꯁꯤꯡꯗꯤ ꯌꯨꯝ ꯄꯥꯝꯕꯗ ꯑꯅꯛꯄꯗ ꯂꯣꯏ ꯄꯥꯝꯃꯦꯀꯣ ꯑꯗꯨ ꯑꯣꯏꯁꯨ ꯃꯇꯝ ꯃꯇꯝꯅ ꯎꯝ ꯌꯥꯅ ꯌꯥꯅꯕ ꯑꯗꯨꯝ ꯄꯨꯕꯤꯔꯛꯄꯅꯤꯅ
ꯅꯛꯔꯗꯤ ꯄꯩꯁꯥ ꯂꯩꯇ꯭ꯔꯁꯨ ꯈꯣꯡꯅ ꯆꯠꯄ ꯌꯥꯏꯑꯦ
ꯍꯣꯏ ꯃꯥꯅꯦ ꯃꯥꯅꯦ
ꯎꯝ ꯊꯥꯞꯂꯗꯤ ꯑꯩꯁ ꯈꯨꯠꯇ ꯀꯩꯝꯗ ꯂꯩ ꯑꯍ
ꯅꯁꯨ ꯑꯁꯋꯥꯏꯗ ꯑꯗꯨꯝ ꯊꯣꯛꯄ ꯌꯥꯏ ꯀꯩꯅꯣ
ꯍꯣꯏ ꯑꯗꯨ ꯑꯣꯏꯔꯁꯨ ꯑꯗꯨ ꯑꯩ ꯈꯨꯠꯇ ꯀꯩꯝꯁꯨ ꯂꯩꯗ꯭ꯔꯒ ꯆꯠꯄ ꯄꯪꯆꯠ ꯆꯠꯄ ꯌꯥꯗꯦ ꯑꯦ ꯑꯗꯨꯝ ꯑꯩ ꯈꯜꯂꯒꯀꯣ ꯑꯁ
ꯑꯦ ꯅꯣꯏꯗꯤ ꯄꯩꯁꯥ ꯄꯩꯁꯥ ꯑꯗꯨꯝ ꯄꯩꯁꯥ ꯑꯗꯨꯝ ꯄꯥꯏꯔꯤꯗꯨꯗꯤꯅꯦ
ꯑꯃꯨꯛ ꯍꯟꯅꯤꯡꯉꯥꯏ ꯇ ꯇꯂꯦ
ꯍꯣꯏ ꯂ ꯂꯥꯛꯀꯅꯨꯗ ꯑꯗꯨꯗꯤ
ꯑꯁꯤ ꯃꯇꯥꯡꯗꯅꯦ ꯑꯩꯅ ꯇꯜꯂꯤ ꯁꯦ ꯍꯧꯖꯤꯛ ꯍꯣꯏ ꯑꯗꯨꯝ ꯍꯥꯏꯔꯒ ꯑꯁ ꯅꯪꯗꯤ ꯅꯪ ꯅꯪ ꯀꯔꯤ ꯍꯥꯏꯁꯤꯔ ꯅꯪꯒꯤ ꯅꯨꯄꯥꯒꯤ ꯌꯨꯝꯗ ꯅꯨꯡꯉꯥꯏꯕꯒꯤ ꯌꯨꯝꯗ ꯊꯣꯛꯅꯤꯡꯉꯥꯏ ꯎꯝ ꯇꯟꯔꯝꯒꯅꯤꯀꯣ ꯑꯗꯨꯝ ꯍꯥꯏꯕ ꯆꯠꯅꯤꯡꯗꯕ ꯃꯥꯜꯂꯦ ꯑꯗꯨ ꯌꯨꯝꯗ ꯀꯔꯤꯒꯤ ꯆꯥꯅꯤꯡꯗꯕ ꯐꯠꯇ꯭ꯔꯁꯨ ꯐꯠꯇ꯭ꯔꯁꯨ ꯑꯥ ꯐꯠꯇ꯭ꯔꯁꯨ ꯐꯠꯁꯨ ꯌꯨꯝꯗꯗꯤ ꯑꯗꯨꯝ ꯅꯤꯡꯁꯤꯡꯉꯦ ꯑꯗꯨ ꯑꯣꯏꯔꯁꯨ ꯎ ꯆꯠꯄ ꯌꯥꯗꯕꯅꯦꯅ ꯎꯄꯥꯏ ꯂꯩꯇꯦ ꯍꯥꯏꯅ ꯍꯥꯏꯕ
ꯎꯨꯝ ꯑ ꯍ ꯌꯥꯉꯗꯤ ꯄꯥꯛ ꯂꯥꯛ ꯑꯗꯨ ꯑꯣꯏꯔꯗꯤ ꯅꯪ ꯂꯥꯛꯑꯒ ꯀꯞꯄ ꯀꯞꯄ ꯍꯟꯒꯅꯤꯅ ꯑꯃꯨꯛ
ꯑꯩꯗꯤ ꯈꯪꯉꯦ ꯑꯩꯒꯤ ꯊꯃꯣꯏꯗꯤ ꯌꯥꯝ ꯁꯣꯟꯕꯅꯤꯅ
ꯅꯣꯏ ꯅꯣꯏꯁꯦ ꯄꯩꯁꯥ ꯑꯗꯨꯝ ꯄꯥꯏꯕꯅꯤꯅ ꯁ꯭ꯋꯥꯏꯗ ꯂꯝ ꯂꯩꯔꯒ ꯂꯩꯕ ꯌꯥꯏ ꯀꯩꯅꯣ
ꯑꯗꯣ ꯑꯁ
ꯌꯨꯝ ꯆꯥꯎꯅ ꯁ꯭ꯋꯥꯏꯗ ꯂꯝ ꯂꯩꯔꯒ ꯂꯝ ꯂꯩꯔꯒ ꯌꯨꯝ ꯆꯥꯎꯅ ꯁꯥꯒꯠꯂꯒ ꯁꯥꯏꯁꯨ ꯑꯗꯨꯝ ꯂꯩ ꯌꯥꯏ ꯀꯩꯅꯣ꯫
ꯑꯁꯤꯞ ꯑꯁꯤꯞ ꯄ꯭ꯂꯥꯟ ꯇꯧꯒꯦ ꯅꯪꯒꯤ꯫ ꯂꯎ ꯂꯧꯗꯣ꯫ ꯁꯪꯒꯝ ꯍꯥꯏꯕ꯭ꯔꯥ ꯄꯔꯤ꯫ ꯍꯥꯏꯕ꯭ꯔꯥ ꯈꯪꯗꯦ ꯐꯩꯇꯣꯝ ꯑꯃ ꯐꯩꯇꯣꯝ꯫ ꯐꯩ ꯇꯣꯝ ꯑꯃ꯫
ꯈꯛ ꯑꯧ ꯑꯧ ꯈꯛ꯫ ꯇ꯭ꯔꯗꯤ ꯌꯥꯔꯣꯏ ꯑꯩꯉꯣꯟ ꯑꯩꯅ ꯑꯗꯨꯝ ꯍꯥꯏꯕ ꯏꯃꯥ꯫ ꯏꯄꯥꯉꯣꯟꯗꯀꯣ ꯑꯩꯒꯤ ꯏꯅꯥꯎ ꯅꯨꯨꯄꯥ꯫ ꯑꯗꯣ ꯑꯩꯅ ꯍꯥꯏꯌꯦꯕ ꯑꯩꯉꯣꯟꯗ ꯑꯩ ꯑꯩꯒꯤꯗꯤ꯫ ꯀꯔꯤ ꯍꯥꯏꯁꯤꯔ ꯖꯒꯥꯗꯣ꯫ ꯑꯃꯥꯄꯤꯌꯣ ꯑꯩꯅ꯫ ꯎꯝ ꯂꯥꯛꯅꯤꯡꯕ ꯃꯈꯩꯗ ꯂꯥꯛꯂꯒ ꯑꯗꯨꯝ ꯂꯩꯅꯤꯡꯉꯥꯏ ꯑꯩꯅ ꯍꯥꯏꯕ꯫ ꯄꯤꯛꯑꯁꯨ ꯑꯗꯨꯝ ꯄꯤꯌꯨ ꯑꯩꯅ ꯍꯥꯏꯕ꯫
ꯎꯝ ꯅꯠꯇꯦ꯫ ꯗ ꯑꯩꯅ ꯍꯥꯏꯕꯗꯤ ꯑꯗꯨ ꯑꯗꯥ ꯍꯥꯏꯔꯁꯨ ꯅꯣꯏ꯫ ꯃꯤꯁꯨ ꯄꯩꯁꯥ ꯂꯩꯕꯅꯤꯅ ꯄꯩꯁꯥ ꯈꯔ ꯇꯨꯡꯁꯤꯜꯂꯒ ꯁ꯭ꯋꯥꯏꯗ꯫ ꯊꯣꯛꯂꯛꯑꯒ ꯂꯝ ꯂꯩꯥꯔꯒ ꯂꯩꯕ ꯌꯥꯏꯍꯥꯢꯕ꯫
ꯍꯣꯏ ꯌꯥꯏ ꯑꯗꯨꯁꯨ ꯈꯟꯕꯅꯦ ꯑꯩꯈꯣꯏꯁꯨ꯫ ꯑꯩ ꯑꯩꯈꯣꯏ ꯏꯅꯦ ꯍꯥꯏꯁꯤꯔꯥ ꯑꯩꯒꯤ꯫ ꯕꯕꯥ ꯑꯩꯒꯤ ꯅꯨꯄꯥꯒꯤ ꯕꯕꯥꯗꯣ ꯃꯃꯥꯗꯣ꯫ ꯑꯗꯨꯝ ꯍꯥꯏ꯫ ꯄꯩꯁꯥ ꯂꯩꯔꯗꯤ ꯑꯥꯗꯁꯨ ꯑꯗꯨꯝ꯫ ꯂꯝ ꯂꯧꯔꯒꯀꯣ ꯑꯗꯨꯝ ꯎꯝ꯫ ꯑꯩꯒꯤ ꯑꯩꯈꯣꯏꯒꯤ ꯃꯤꯡ ꯑꯥꯗ ꯑꯗꯨꯝ ꯂꯣꯏꯅ ꯊꯝꯂꯒꯀꯣ꯫ ꯑꯗꯨꯝ ꯂꯩꯅꯤꯡ ꯉꯗꯤ ꯑꯗꯨꯝ ꯂꯩꯕꯁꯨ ꯌꯥꯏ꯫ ꯑꯩꯈꯣꯏꯁꯨ ꯑꯁꯤꯗꯒꯤ ꯂꯥꯛꯄꯅꯤꯅꯀꯣ ꯂꯥꯛꯀꯦ ꯍꯥꯏꯔꯗꯤ꯫ ꯇꯤ ꯌꯥꯗꯦ ꯍꯥꯏꯔꯣꯏꯕ꯫
ꯍꯝ꯫
ꯑꯗꯨꯝ ꯇꯧꯕ ꯌꯥꯅꯤ꯫
ꯀꯥ ꯕꯔꯥ ꯁꯟꯗꯣꯛꯑꯒ ꯄꯩꯁꯥ ꯐꯪꯕꯩ ꯑꯗꯨꯃꯥꯏꯅ ꯄꯩꯁꯥ ꯂꯩꯔꯀꯥꯟꯗ꯫ ꯑꯗꯨꯁꯨ ꯌꯨꯝ ꯆꯥꯎꯅ ꯁꯥꯔꯒ ꯄꯩꯁꯥ ꯑꯗꯨꯝ ꯂꯥꯛ꯫ ꯊꯕꯛꯀꯤ ꯀꯩꯅꯣꯗꯣ ꯂꯝꯕꯤꯗꯣ ꯑꯗꯨꯝ ꯂꯩ ꯂꯩꯕꯅꯦꯕ ꯑꯗꯨꯃꯥꯏꯅ ꯇꯧꯔꯣ꯫
ꯑꯁꯤ ꯃꯇꯝꯗꯣ ꯑꯍꯟ ꯑꯍꯟ ꯑꯣꯏꯔꯝꯗꯥꯏ꯫